ꯄꯨꯕ꯫
ꯎꯝ ꯇ꯭ꯥꯕꯔꯣ꯫
ꯍꯂꯣ
ꯇ꯭ꯥꯕꯔꯣ꯫
ꯉꯥꯁꯥꯏꯒꯤꯗꯣ ꯇꯥꯏꯝꯗꯤ ꯁꯨꯕꯔꯥ꯫ ꯇꯥꯏꯅꯦ꯫ ꯂꯥꯁ ꯇꯤꯃꯤꯁ꯫ ꯊꯨꯕꯒꯤ ꯑꯗꯃꯤꯠ ꯀ꯭ꯔꯥꯗ ꯀꯥꯎꯕ꯭ꯔꯥ?
ꯍꯣꯏ꯫
ꯑꯁ ꯑꯩꯗꯤ ꯐꯣꯟ ꯌꯥꯗꯕꯒꯤꯔ ꯍꯥꯏꯒ ꯄꯛ ꯎꯝ ꯌꯦꯡꯉꯒ ꯂꯩꯕ꯫
ꯍꯨꯖꯤꯛꯀꯣ꯫
ꯑꯥ ꯑꯥ
ꯚꯤꯚꯦꯛ ꯈꯣꯏꯒꯤ ꯖꯨꯅꯤꯌꯥꯔꯅꯦꯕ꯫
ꯑꯗꯨꯗꯣ ꯑꯩꯈ ꯑꯉꯥꯡꯒꯣꯏꯗꯣ ꯈꯪꯅꯗꯦꯕ ꯑꯩꯒ꯫ ꯈꯪꯉꯤꯁꯦ ꯍꯧꯖꯤꯛ ꯚꯤꯚꯦꯛ ꯍꯣꯏꯒꯤ ꯀ꯭ꯂꯥꯁꯃꯦꯠ ꯈꯣꯏ ꯈꯪꯗꯦ ꯑꯇꯩꯗꯨꯗꯤ ꯈꯪꯗꯦ ꯎꯝ꯫
ꯅꯤꯌꯨꯃꯥꯏꯗꯨ ꯚꯤꯚꯦꯛꯈꯣꯏ ꯀꯂ꯭ꯥꯁꯃꯦꯠ ꯅꯠꯇꯔꯥ꯫
ꯑꯥꯔꯨꯅꯌꯨꯃꯨꯏꯖꯦ
ꯏꯁꯄꯔ
ꯖꯦꯁꯄꯔꯍꯣꯏꯗꯤ ꯃꯥ ꯚꯤꯚꯦꯛꯈꯣꯏꯒꯤ ꯖꯨꯅꯤꯌꯥꯔꯅꯦꯍꯦ꯫
ꯃꯤꯅꯦꯗꯨ
ꯑꯣ ꯑꯗꯨꯗꯤ ꯖꯦꯁꯄꯔ ꯗꯔꯥ ꯍꯪꯉꯣꯗꯅ꯫ ꯖꯦꯁꯄꯔ ꯅꯝꯕꯔ ꯂꯩꯕ ꯅꯠꯇꯔꯣ꯫ ꯈꯪꯉꯅꯤ ꯈꯪꯉꯅꯤ ꯖꯦꯁꯄꯔꯗ ꯂꯥꯏꯠꯁꯟ ꯍꯥꯏꯕ꯫ ꯑꯥ
ꯂꯥꯁꯦꯟꯈꯣꯏ ꯈꯪꯅꯕꯅꯤ ꯖꯦꯁꯄꯔꯗꯣ꯫ ꯖꯦꯁꯄ
ꯑꯥꯐꯇꯔ ꯐꯥꯏꯐ ꯌꯤꯑꯥꯔꯁ ꯚꯥꯏ ꯅꯪ ꯅ ꯍꯥꯏꯔꯤꯁꯦ
ꯖꯦꯅꯤꯐꯔꯗꯣ ꯈꯪ ꯈꯪꯕꯔꯥ
ꯈꯪꯉꯤꯅꯦ
ꯃꯣꯏ ꯀꯂ꯭ꯥꯁ ꯃꯦꯠ ꯅꯦꯕ ꯑꯥ ꯑꯥ
ꯑꯁ ꯖꯦꯅꯤꯐꯔ ꯖꯦꯅꯤꯐꯔ ꯍꯣꯏꯒꯤ ꯕꯦꯠꯁ ꯔꯤꯑꯣꯈꯣꯏꯍꯣꯏꯒꯤ ꯚꯤꯚꯦꯛꯁꯟꯒ ꯕꯦꯠꯁ ꯃꯥꯟꯅꯩ ꯀꯩꯅꯣ ꯑꯥ꯫
ꯑꯣ ꯖꯦꯅꯤꯐꯔꯗꯣ ꯑꯩꯈꯣꯏꯒꯤ ꯖꯨꯅꯤꯑꯣꯔꯔꯥ ꯚꯤꯕꯦꯛꯁꯟ ꯍꯣꯏꯒꯤ ꯀꯂꯥꯁꯃꯦꯠꯂꯥ ꯖꯦꯅꯤꯐꯔ ꯈꯪꯕ꯭ꯔꯥ ꯑꯗꯨꯗꯤ ꯍꯧꯖꯤꯛꯀꯣ ꯖꯦꯁꯐꯔꯒꯤ ꯀꯂꯥꯁꯃꯦꯠꯅꯦ ꯖꯦꯁꯐꯔꯒꯤ ꯖꯦꯁꯐꯔꯒꯤ ꯀꯂꯥ꯭ꯁꯃꯦꯠꯅꯦꯕ ꯑꯩꯅ ꯅꯉꯣꯟꯗ ꯍꯪꯕꯅꯦ ꯅꯨꯄꯤꯁꯤ ꯀꯅꯥꯅꯣ ꯍꯥꯏꯔ ꯅꯪꯅ ꯔꯣꯡꯃꯩ ꯔꯣꯡꯃꯩ ꯅꯨꯄꯤꯅꯦ ꯈꯪꯉꯤꯅꯦ ꯅꯪꯅ ꯍꯥꯏꯗꯣ
ꯑꯗꯣ
ꯔꯣꯡꯃꯩ ꯔꯣꯡꯃꯩ ꯃꯆꯥꯅꯦ ꯑꯩ ꯃꯁꯛ ꯑꯩ ꯃꯁꯛ ꯈꯪ ꯉꯦ ꯔꯣꯡꯃꯩ ꯃꯆꯥꯅꯦ ꯃꯥꯗꯤ
ꯎꯝ ꯑꯩꯉꯣꯟꯗꯥ ꯄꯥꯝꯕꯥ ꯅꯨꯄꯤꯗꯨ ꯑꯣꯏꯔꯝꯅꯤ ꯑꯩꯉꯣꯟꯗꯥ ꯄꯔꯣꯄꯣꯁ ꯀꯥ ꯇꯧꯕꯥ ꯅꯨꯄꯤꯗꯤ ꯑꯣꯏꯔꯝꯃꯤ ꯃꯈꯣꯏꯒꯦ ꯖꯨꯅꯤꯑꯣꯔ ꯐꯥꯁ ꯁꯦꯃꯦꯁꯇꯤ ꯑꯣꯏꯔꯗꯤ ꯒꯥꯏꯅꯥ ꯑꯩꯉꯣꯟꯗꯥ ꯇꯦꯛꯁ ꯇꯧꯔꯛꯄꯥ ꯅꯨꯄꯤꯗꯤ ꯑꯣꯏꯔꯝꯅꯤꯕꯥ
ꯁꯇꯦꯜꯂꯥ ꯄꯥꯝꯕꯔꯥ ꯍꯪ ꯉꯣꯅꯦ ꯃꯥ
ꯑꯩ ꯑꯉꯥꯡ ꯑꯣꯏꯔꯗꯤ ꯇꯟꯂꯦꯕꯥ ꯑꯗꯨꯏꯅꯤꯗ ꯖꯦꯅꯤꯐꯔꯗ ꯍꯪꯂꯗꯤ ꯈꯡ ꯒꯅꯤ ꯖꯦꯅꯤꯐꯔꯗ ꯀꯣꯜ ꯇꯧꯔꯣ ꯑꯗꯨꯅ ꯍꯦꯟꯅꯥ ꯐꯅꯤ ꯚꯥꯏ ꯑꯇꯩꯗꯤ ꯃꯐꯝ ꯃꯔꯥꯡ ꯈꯪꯂꯥꯔꯣꯏꯕ ꯀꯨꯏꯒꯔꯦꯗꯅ ꯆꯍꯤ ꯃꯉꯥ ꯍꯦꯟꯒꯔꯦꯗꯅ ꯆꯍꯤ ꯃꯉꯥ ꯍꯦꯟꯒꯔꯦ ꯑꯗꯨꯒꯥ ꯅꯡꯁꯨ ꯍꯧꯖꯤꯛꯐꯥꯎꯕ ꯉꯥꯑꯣꯔꯒ ꯂꯩꯔꯤꯕꯥ ꯅꯡꯁꯨ ꯌꯥꯗꯤ ꯌꯥꯏꯗ
ꯍꯧꯖꯤꯛꯇꯤ ꯃꯤ ꯍꯥꯏꯕꯁꯦ ꯅꯪꯁꯨ ꯈꯪꯂꯝꯅꯤ ꯀꯣꯂꯦꯖ ꯀꯥꯕ ꯂꯣꯏꯔꯗꯤ ꯃꯤ ꯅꯦ ꯀꯥꯏꯅ ꯁꯨꯝ ꯅꯣꯏꯕꯅꯦ ꯀꯣ ꯍꯧꯖꯤꯛ ꯐꯤꯕꯝ ꯆꯥꯗ꯭ꯔꯗꯤ ꯀꯃꯥꯏ ꯇꯧꯅꯤ ꯅꯪꯖꯨꯅꯦ ꯑꯩꯖꯨꯅꯦ ꯀꯣꯂꯦꯖ ꯂꯣꯏꯔꯒ ꯍꯧꯖꯤꯛꯁꯦ ꯂꯩꯗꯅꯥ ꯐꯤꯕꯝ ꯌꯥꯗꯦꯗꯅꯥ ꯂꯩꯁꯥꯕꯤ ꯈꯣꯏꯁꯦ ꯑꯗꯨꯃꯥꯏꯅ ꯑꯣꯏꯔꯝꯅꯤꯕꯥ ꯀꯣꯂꯦꯖ ꯃꯇꯝꯗꯗꯤ ꯐꯖꯕꯅꯦꯕ ꯑꯗꯣ ꯀꯣꯂꯦꯖ ꯀꯥꯕ ꯂꯣꯏꯔꯗꯤ ꯌꯥꯗꯕꯅꯦꯕ ꯚꯥꯏ ꯑꯃ ꯊꯤꯔꯣ
ꯁꯛ ꯌꯥꯝ ꯐꯖꯅ ꯂꯩꯔꯤꯌꯦ ꯑꯩꯗꯤ ꯑꯣ ꯁꯤꯠꯇꯕ ꯅꯠꯇꯦ ꯃꯥ ꯂꯥꯏꯟꯗ ꯀ꯭ꯌꯨꯗ ꯉꯥꯏꯅꯔꯤꯕꯅꯦ ꯑꯩꯅ ꯏꯟꯅ ꯑꯩꯅ ꯚꯦꯔꯤꯐꯥꯏꯠ ꯇꯧꯔꯤꯕꯅꯦꯕꯥ
ꯑꯁꯥ ꯑꯁꯥ ꯑꯁꯥ ꯁꯥ ꯍꯅꯨꯊꯪꯗ ꯊꯤꯔꯣꯀꯣ ꯃꯤ ꯃꯤ ꯍꯣꯏ ꯍꯣꯏ ꯉꯥꯏꯌꯣꯕ ꯉꯥꯏꯌꯣꯕ ꯍꯅꯨꯊꯪꯗ ꯑ ꯑ ꯆꯤꯊꯤꯒ ꯄꯤꯔꯒ ꯇꯧꯔꯣ ꯑꯗꯨꯒ ꯈꯨꯄꯥꯛ ꯆꯥꯔꯗꯤ ꯂꯩ ꯐꯨꯕ ꯀꫭ
ꯑꯉꯥꯡ ꯅꯣꯏꯅ ꯈꯪꯉꯣꯏꯅꯦ ꯑꯉꯥꯡ ꯅꯣꯏꯅ ꯉꯔꯥꯡ ꯂꯥꯛꯄ ꯑꯉꯥꯡ ꯅꯣꯏꯅ ꯀꯔꯤ ꯈꯪꯒꯗꯔꯣ
ꯈꯪꯅꯤꯡꯗꯦꯅꯦ ꯍꯥꯅꯨꯊꯪꯖꯤꯗ ꯅꯣꯏ ꯍꯥꯅꯨ ꯍꯅꯨ ꯑꯣꯏꯗꯕ
ꯍꯥꯅꯨꯕꯒꯤ ꯔꯣꯃꯥꯟꯁ
ꯑꯗꯨ ꯑꯩ ꯃꯁꯛ ꯑꯩ ꯃꯁꯛꯇꯤ ꯈꯪꯕꯅꯤ ꯑꯗꯣ ꯃꯁꯛꯇꯤ ꯈꯪꯉꯦ ꯑꯗꯣ ꯀꯥꯎ
ꯑꯗꯣ ꯅꯪ ꯃꯁꯛ ꯀꯥꯎꯔꯝꯅꯤꯅꯦ
ꯀꯥꯎ ꯈꯤꯇꯪ ꯈꯤꯇꯪ ꯀꯥꯎ
ꯃꯁꯛꯇꯣ ꯕꯣꯛꯁ ꯑꯣꯏꯕꯔꯥ ꯕꯤ ꯕꯤ ꯑꯣꯏꯕꯔ꯭ ꯀꯃꯥꯏ ꯃꯁꯛꯇꯣ
ꯃꯥꯒꯤ ꯐꯦꯁ ꯏꯁꯇ꯭ꯔꯛꯆꯔꯗꯣ ꯑꯣꯕꯦꯜ ꯑꯣꯏꯕꯔ ꯕꯣꯛꯁ ꯑꯣꯏꯕꯔꯥ ꯍꯥꯔꯗ ꯑꯣꯏꯕꯔꯥ
ꯃꯥꯒꯤ ꯃꯁꯥꯛꯇꯣ ꯁꯔꯀꯜꯗꯤ ꯅꯠ
ꯑꯃ ꯍꯥꯏꯌꯨꯅꯦ
ꯁꯔꯀꯜ ꯁꯔꯀꯜꯗꯤ ꯃꯃꯥꯏ ꯃꯃꯥꯏ
ꯑꯩꯅ ꯑꯩꯅꯀꯣ ꯑꯩꯅ ꯑꯩꯅ ꯐꯣꯇꯣ ꯑꯃ ꯊꯥꯕꯤꯒꯦ ꯃꯥ ꯃꯥꯟꯕ ꯍꯧꯖꯤꯛ
ꯃꯥ ꯃꯥꯟꯕ ꯑꯗꯨ ꯅꯠꯇꯦ ꯑꯈꯣꯏ ꯑꯈꯣꯏ ꯅꯨꯄꯥ ꯃꯁꯦꯟꯗ ꯀꯅꯥꯔꯣ ꯍꯥꯏꯔꯣꯅꯦ
ꯅꯪ ꯅꯪ
ꯑꯁ ꯑꯩꯕꯨ ꯂꯣꯏꯔꯦꯗ
ꯅꯪꯗꯤ ꯌꯦꯟ ꯍꯧꯖꯤꯛ ꯀꯔꯤ ꯍꯥꯏꯒꯅꯤ ꯀꯥꯎꯅꯥ ꯌꯦꯟꯗꯨ ꯃꯥꯜꯂꯤꯅꯦ ꯅꯪꯗꯨ
ꯀꯔꯤꯕꯥ꯫
ꯀꯧꯅꯥ ꯌꯦꯟ ꯃꯥꯜꯂꯦꯕ ꯀꯧꯅ ꯌꯦꯟ꯫
ꯀꯧꯅ ꯌꯦꯟ ꯍꯥꯏꯕꯗꯤ ꯑꯈꫭꯏ ꯐꯥꯏꯇꯤꯡ ꯍꯦꯟ ꯗꯨꯔꫭ꯫
ꯀꫭꯛ ꯐꯥꯏꯠ ꯀꫭꯛ ꯐꯥꯏꯠꯇꯨ ꯑꯥ
ꯑꯍ ꯍ
ꯔꫭꯁ ꯔꫭꯁꯇꯔꯁꯨ ꯃꯥꯟꯒꯦ ꯇꯧꯋꯦ ꯅꯪ꯫
ꯍꯃꯦꯡꯗꫭ ꯃꯥꯜꯂꯦ ꯕꯥꯏ ꯅꯪꯗꯤ꯫ ꯍꯃꯦꯡꯒꯤ ꯐꯦꯁ ꯁꯦꯞꯗꫭ ꯅꯪ ꯆꯞ ꯆꯥꯔꯕꯅꯤ ꯑ ꯑꯗꯨꯒ ꯍꯧꯖꯤꯛ ꯅꯪꯒꯤ ꯃꯁꯨꯇꯦꯆꯀꯨꯝꯕ ꯈꯔ ꯍꯥꯞꯈ꯭ꯔꯗꯤ ꯑꫭ ꯕꯤꯑꯦꯔꯗ ꯀꯨꯝꯕ ꯍꯥꯞꯈ꯭ꯔꯒꯤ ꯕꯤꯑꯦꯔꯗꯗꯤ ꯁꯨꯡꯍꯥꯞ ꯍꯥꯞꯎꯅꯨ ꯕꯥꯏ ꯅꯪ ꯆꯥꯅꯗꯦ ꯄꯨꯔꯥ ꯍꯃꯦꯡ ꯃꯥꯜꯂꯦ꯫
ꯀ꯭ꯂꯤꯟ ꯁꯦꯐ ꯇꯧꯏꯗ ꯑꯩꯗꯤ ꯃꯨꯁ ꯃꯨꯁ ꯇꯦꯆ ꯋꫭꯏ
ꯅꯠꯇ꯭ꯔꯗꯤ ꯅꯪꯒꯤ ꯍꯨꯖꯤꯛ ꯅꯥꯟ ꯈꫭꯏ ꯫ ꯇꯤ ꯍꯥꯞꯄꯤꯗ ꯃꯤ ꯌꯥꯝ ꯍꯥꯞꯅꯩꯅ ꯑꯗꯨꯗꫭ ꯑꯉꯥꯡ ꯗꯥ ꯍꯍꯍ ꯍꯃꯦꯡꯗ ꯍꯃꯦꯡꯄ ꯃꯥꯜꯂꯦ ꯑꯉꯥꯡꯗ ꯅꯝꯐꯨꯗ ꯖꯤ ꯍꯥꯞ ꯄ ꯃꯥꯜꯂꯦꯕ ꯅꯁꯛ ꯇꯤ ꯑꯉꯥꯡ ꯃꯥꯟꯕ ꯑꯗꫭ ꯅꯪꯅ ꯍꯧꯖꯤꯛ ꯒꫭꯠꯇꯤ ꯍꯩꯖꯤꯛ ꯑꯥ ꯑꯗꫭ ꯍꯥꯞꯈ꯭ꯔꯗꯤ ꯑꯗꫭ ꯂꯩꯈ꯭ꯔꯗꯤ ꯑꫭ ꯍꯃꯦꯡ ꯃꯥꯜꯂꯦꯕ ꯌꯥꯗꯕꯅꯦ꯫
ꯃꯁꯛꯁꯦ ꯃꯁꯛꯁꯦ ꯑꯉꯥꯡ ꯑꫭꯏꯅ ꯎꯕ꯭ꯔ ꯑꯩꯒꯤꯁꯦ ꯑꯉꯥꯡ ꯃꯥꯟ
ꯅꯪꯁꯦ ꯍꫭꯏ ꯑꯉꯥꯡꯗꯤ ꯃꯥꯜꯂꯦ ꯑꯗꫭꯑꯉꯥꯡ ꯑꫭꯏꯔꯁꯨ ꯀꯃꯥꯏ ꯍꯥꯏꯅꯤ ꯝ ꯍꯅꯨꯔꯒ ꯑꯉꯥꯡ ꯃꯥꯟꯕꯗꫭ ꯑꯗꯨꯃ ꯑꯗꯨꯒꯤ ꯃꯥꯏ ꯂꯩꯅ꯫
ꯔꯥꯟ ꯇꯨꯔꯥꯟ
ꯅꯥꯥꯕ ꯑꯍꯥ
ꯅꯪ ꯉꯥꯡꯏꯅ
ꯐꯥ ꯗꯤꯁꯀꯤꯞꯁꯟꯗꯤ ꯐꯖꯅ ꯄꯤꯑꯦꯀꫭ ꯌꯥꯝ ꯆꯨꯝꯑꯦꯀꫭ ꯕꯥꯏ ꯍꯧꯖꯤꯛꯀꯤꯗꫭ ꯑꯁ ꯑꯩꯗꯤ ꯐꯥꯒꯤ-ꯐꯥꯒꯤ ꯗꯤ ꯉꯥꯡꯑꯦ ꯑꯗꫭ ꯌꯥꯝꯅ ꯆꯨꯝꯏꯅꯦ ꯑꯩꯒꯤ ꯗꯤꯁꯀ꯭꯭ꯔꯤꯞꯁꯟ ꯃꯌꯥꯝꯁꯦ ꯅꯪ ꯅꯁꯥꯗꫭ ꯍꯧꯖꯤꯛ ꯃꯤꯁꯦꯝꯏꯕ ꯑꯉꯥꯡꯗꯤ ꯃꯥꯜꯂꯦ ꯑꯗꫭ ꯍꯅꯨꯊꯪꯒꯤ ꯑꯍ ꯑꯍ ꯗꫭ ꯃꯥꯜꯂꯦꯕ ꯑꯗꫭ ꯅꯪ ꯍꯧꯖꯤꯛ ꯒꫭꯇꯤꯗꫭꯈꯔ ꯍꯥꯞꯈ꯭ꯔꯗꯤ ꯍꯃꯦꯡ ꯃꯥꯜꯂꯦ ꯑ꯫
ꯅꯥꯪꯟꯅ ꯍꯥꯌꯕꯗꯨ ꯃꯦꯅꯤꯪ ꯑꯃꯇꯥ ꯊꯣꯛꯇꯦ ꯍꯥꯅꯨꯕ ꯍꯅꯨꯗꯤ ꯍꯥꯅꯨꯒ ꯑꯉꯥꯪ ꯃꯥꯂꯦ ꯀꯔꯤꯅꯣꯕ ꯃꯤꯅꯤꯪ ꯊꯣꯛꯇꯦ ꯁꯦꯝ ꯁꯇꯒꯅꯦꯕ
ꯅꯥꯁꯝꯒ ꯁꯟꯒꯗꯤ ꯕꯨꯁꯂ꯭ꯤ ꯅꯨꯁꯂ꯭ꯤ ꯅꯥꯇꯦꯅꯦ ꯖꯦꯀꯤꯖꯟ ꯄꯈꯪ ꯃꯇꯝꯗ ꯑꯃ ꯂꯩꯗꯅꯥ ꯃꯁꯝ ꯁꯟꯒ ꯗꯔꯒꯨꯟ ꯃꯁꯇꯦꯔꯒ ꯇꯧꯕꯥꯗꯨ ꯑꯗꯨꯏꯗꯨ ꯃꯟꯕꯅꯦꯕ
ꯅꯥꯡꯗꯤ ꯐꯖꯔꯦꯍꯦ
ꯑꯩ ꯐꯖꯕ ꯑꯣꯏꯒꯦ ꯍꯥꯌꯕ ꯃꯇꯦ ꯑꯩ ꯅꯡ ꯀꯥꯃꯩ ꯇꯧꯕꯔꯥ ꯍꯥꯏꯕꯅꯦ ꯑꯩ ꯐꯖꯩ ꯐꯖꯗꯦ ꯍꯥꯌꯕ ꯅꯥꯇꯦ
ꯁꯛ ꯐꯖꯕꯧ ꯋꯥꯉꯪ ꯁꯟꯒꯪꯗꯤ ꯐꯖꯅ ꯉꯥꯡꯕ ꯍꯩꯔꯦꯅꯦ
ꯊꯥ ꯑꯅꯤ ꯑꯍꯨꯝ ꯄꯥꯎ ꯒꯥꯑꯣꯅꯗꯕꯁꯦ ꯋꯥꯏ ꯁꯤꯗꯤ ꯐꯖꯅꯥ ꯉꯥꯡꯕ ꯍꯩꯔꯃꯦꯅꯦ ꯅꯥꯪꯁꯦ
ꯃꯩ ꯃꯥꯏꯗ ꯑꯈꯣꯏꯗꯤ ꯈꯪꯗꯔꯦ ꯅꯪꯗꯤ ꯌꯥꯗꯔ꯭ꯦꯀꯣ ꯅꯪꯗꯤ ꯁꯦꯝꯕ ꯌꯥꯔꯣꯏ ꯄꯩꯁꯥ ꯊꯔꯁꯨ ꯀꯅꯥꯗꯔ꯭ꯦ ꯄꯂꯥꯁꯇꯤꯛ ꯁꯨꯔꯖꯔꯤ ꯇꯧ ꯔꯣ ꯑꯗꯣ ꯒꯤꯔꯁꯇ꯭ ꯑꯦꯃꯨ ꯃꯨꯕꯗꯨ ꯑꯗꯨ ꯍꯦꯅꯥ ꯑꯗꯨ ꯍꯥꯅꯥ ꯁꯦꯃꯣꯕ ꯑꯗꯨꯅ ꯍꯦꯛ ꯐꯥꯅꯤ ꯕꯥꯏ
ꯑꯩꯟ ꯍꯥꯏꯁꯤ ꯇꯥꯏ ꯅꯡ ꯌꯥꯝ ꯉꯪꯔꯦ ꯅꯡꯁꯦ ꯅꯡꯒꯥ ꯑꯩꯁꯦ ꯎꯅꯗꯕ ꯀꯌꯥ ꯁꯨꯔꯒꯦ ꯕꯥꯏ ꯀꯌꯥ ꯁꯨꯔꯒꯦ
ꯊꯥ ꯀꯌꯥ ꯁꯨꯔꯥꯒꯦꯕ
ꯍꯣꯌ ꯏꯕꯅꯤꯁꯤ ꯎꯟꯗꯕ ꯊꯥ ꯀꯌꯥ ꯁꯨ
ꯉꯁꯥꯏ ꯑꯕꯅꯤꯁꯦ ꯏ ꯊꯤꯟꯛ ꯗꯦꯕꯔ꯭ꯤ ꯃꯔꯁꯇꯤ ꯎꯅꯥꯗꯔ꯭ꯦꯗꯟ ꯇꯩ ꯊꯥꯑꯣꯁꯟꯗ
ꯅꯡꯁꯦ ꯀꯨꯏꯟ ꯎꯅꯥꯗꯔ꯭ꯕꯩ ꯇꯨꯡꯗ ꯄꯧ ꯗꯧꯅꯕꯥꯖꯦ ꯋ꯭ꯊꯤꯗꯤ ꯐꯖꯅ ꯉꯥꯡꯕ ꯍꯩꯔꯦ ꯑꯗꯨ ꯂꯥꯏꯔꯤꯛ ꯂꯥꯏꯁꯨꯒꯤ ꯝ ꯃꯔꯝꯗ ꯀꯩꯟꯠ ꯄꯔꯣꯒꯔ꯭ꯦꯁ ꯆꯠ ꯃꯁꯛ ꯐꯖꯕꯁꯨ ꯎꯔꯦ ꯍꯛꯆꯥꯪ ꯐꯖꯕꯥꯁꯨ ꯎꯗꯦ ꯍꯥꯅꯒꯤꯗꯨ ꯆꯞ ꯃꯥꯟꯅꯅ
ꯎꯝ
ꯋꯥꯊꯤꯗꯤ ꯐꯖ ꯉꯥꯡꯕ ꯍꯩꯔꯦ ꯅꯪ ꯌꯥꯏ ꯌꯥꯏ
ꯑꯗꯨꯒꯤꯅꯤ ꯃꯤ ꯃꯌꯥꯝꯅ ꯄꯥꯝꯃꯤꯁꯦ ꯃꯤ ꯃꯌꯥꯝ ꯄꯥꯝꯗꯦꯕ ꯈꯪꯕ꯭ꯔꯥ ꯆꯦꯁ ꯂꯩꯇ꯭ꯔꯒ ꯖꯨꯝ ꯅꯍꯥꯟꯒꯨꯝ ꯖꯨꯝ ꯐꯖꯕꯗꯣ ꯑꯗꯨꯅꯦꯕ ꯃꯤ ꯃꯌꯥꯝꯅ ꯉꯥꯎꯔꯤꯁꯦ ꯑꯗꯨꯅ ꯐꯠꯇ꯭ꯔꯣ
ꯇꯧꯒꯗꯕꯅꯦ ꯏꯕꯨꯡꯉꯣ ꯍꯥ ꯉꯁꯥꯏ ꯑꯌꯨꯛꯇꯒꯤ ꯑꯩꯔꯣ ꯑꯁꯤꯒꯤꯗꯣ ꯑꯩꯗꯤ ꯄꯥꯗ꯭ꯔꯤ ꯑꯗ ꯉꯁꯤꯁꯦ ꯊꯕꯛ ꯌꯥꯝ ꯄꯥꯡꯊꯣꯛꯑꯦ
ꯃꯤ ꯑꯣꯏꯔꯔꯣꯏ ꯅꯪ ꯃꯤ ꯑꯣꯐꯔꯔꯣꯏ
ꯅꯠꯇꯦ ꯂꯩ ꯈꯠꯇ ꯅꯠꯇꯦ ꯄꯨꯟꯁꯤ ꯍꯥꯏꯕꯁꯦ ꯂꯔꯤꯛ ꯈꯠꯇ ꯅꯠꯇꯦ ꯊꯕꯛꯁꯨ ꯄꯥꯡꯊꯣꯛꯀꯗꯕꯅꯦ ꯅꯪ ꯊꯕꯛꯁꯨ ꯄꯥꯡꯊꯣꯛꯇꯦ ꯂꯩꯔꯤꯛꯁꯨ ꯄꯥꯗꯦ ꯌꯨꯝꯖꯨ ꯑ ꯔꯨꯝꯁꯨ ꯑ ꯀꯥꯁꯨ ꯅꯁꯥꯗꯤ ꯆꯦꯟꯁ ꯂꯥꯛꯇꯦ